ꯀꯔꯤ ꯃꯊꯦꯜ ꯆꯥꯔꯒꯦ ꯇꯥꯎꯥꯎ ꯍꯧ꯭ꯔ
ꯍꯋꯦ ꯀꯪ ꯅꯦ ꯇ ꯎꯔꯦ ꯉꯁꯤꯗꯤ
ꯀꯅꯥ ꯀꯅꯥ ꯆꯥꯔꯤꯅꯣ
ꯑꯩꯈꯣꯏ ꯑꯨꯝꯗꯪ ꯆꯥꯏꯗ ꯃꯤ ꯌꯥꯝꯗꯦꯅ ꯌꯥꯝꯗꯕꯤꯗ ꯀꯪꯅ
ꯑꯩꯁꯨ ꯌꯥꯎꯅꯤꯡꯕ ꯑꯩꯈꯣꯏꯁꯨ ꯊꯦꯡꯅꯗꯕ ꯀꯨꯏꯦ ꯑꯨꯛꯇꯪꯗꯤ ꯊꯦꯡꯅꯅꯤꯡꯕꯅꯤ
ꯏꯃꯥꯟꯅꯕ ꯈꯠꯇꯕ ꯑꯃ ꯌꯥꯎꯋꯦ ꯃꯥ ꯂꯩꯇ꯭ꯔꯤꯉꯩꯗ ꯆꯥꯕꯅꯤꯗ
ꯨꯄꯇꯔꯅꯣ
ꯂꯩ ꯃꯤ ꯂꯩꯦ
ꯑꯩ ꯈꯪꯉꯦꯅꯦ ꯑꯗꯨꯂꯣ
ꯎꯝ ꯈꯪꯉꯤꯗꯣ ꯐꯔꯕꯅꯦ
ꯑꯩ ꯈꯪꯉꯦꯕ ꯃꯤꯗꯣ ꯑꯩ ꯆꯥꯛ ꯆꯥꯗ꯭ꯔꯔꯤ ꯆꯥꯕ ꯆꯠꯀꯦ ꯇꯧꯋꯤ
ꯀꯩ ꯃꯊꯦꯜ ꯆꯥꯗꯣꯏꯅꯣ
ꯈꯣꯡꯗꯦꯥꯕ ꯃꯣꯏ ꯊꯣꯡꯕ ꯂꯣꯏꯔꯦ ꯍꯥꯏꯔ ꯀ ꯀꯧꯔꯒ ꯆꯠꯀꯦ ꯑꯣ
ꯀꯩꯅꯣ ꯅꯪꯅ ꯊꯣꯡꯗꯕ꯭ꯔꯥ ꯍꯥꯏꯁꯦ
ꯑꯩꯅ ꯊꯣꯡꯉ ꯁꯥꯟꯅꯕ ꯆꯪꯕ ꯍꯟꯖꯤꯟꯅꯈꯤ ꯇꯉꯥꯏ ꯂꯩꯕ ꯃꯣꯏ ꯀ ꯆꯥꯎ ꯀ
ꯅꯪ ꯅꯠꯇ꯭ꯔꯣ ꯍꯟꯗꯛ ꯁꯥꯟꯅꯕ ꯆꯠꯅꯦꯅ ꯍꯥꯏꯕꯗꯣ
ꯍꯌꯦꯡ ꯂꯩꯔ
ꯑꯣ ꯁꯥꯟꯅꯕꯁꯦ ꯀꯥꯏꯗ ꯁꯥꯟꯗꯣꯏꯅꯣꯕ ꯁꯋꯥꯏꯗ ꯍꯥꯏꯗꯤ ꯑꯣ
ꯑꯩꯈꯣꯏꯒꯤ ꯀꯨꯝꯗ ꯁꯥꯟꯅꯕ ꯑꯩꯈꯣꯏꯒꯤ ꯗꯤꯁꯇ꯭ꯔꯤꯛꯀꯤ ꯑꯣꯏꯅ ꯇꯧꯕ ꯑꯉꯥꯡ ꯊꯥꯡꯁꯤ
ꯑꯗꯨ ꯑꯗꯨꯗ ꯁꯨꯝ ꯀꯥꯔꯛꯑꯗꯤ ꯀꯃꯥꯏꯅ ꯇꯧꯗꯣꯏꯅꯣ ꯃꯈꯥꯗꯤ
ꯑꯗꯨꯗ ꯑꯃꯨꯛ ꯀꯥꯔꯛꯑꯗꯤꯠꯄꯅꯤ ꯏꯁꯇꯦꯠ ꯑꯃꯨꯛ ꯀꯥꯔꯛꯑꯗꯤ ꯅꯦꯁꯅꯦꯜ ꯑꯃ ꯆꯠꯄꯅꯤ
ꯐꯔꯤꯅꯦ
ꯦ ꯀꯩꯅꯣ ꯇꯧꯗꯣꯏꯅꯦꯕ ꯃꯤ ꯇꯔꯥ ꯈꯟꯗꯣꯏꯅꯦ ꯑꯩꯈꯣꯏꯗꯤꯁꯇ꯭ꯔꯤꯛꯀꯤ ꯗꯤꯁꯇ꯭ꯔꯤꯛꯀꯤ ꯃꯤ ꯇꯔꯥ ꯈꯅꯦꯕ
ꯑꯅꯤ ꯇꯔꯥ ꯑ ꯑꯀꯥꯕꯗꯣ ꯈꯟꯗꯣꯏ ꯅꯠꯇ꯭ꯔꯣ
ꯎꯝ ꯍ ꯍꯣ ꯍꯣꯏ ꯇꯔꯥ ꯍꯥꯏꯁꯦ ꯄꯔꯐꯣꯔꯃꯦꯟꯁ ꯐꯖꯕ ꯂꯥꯛꯑꯅꯤ ꯇꯔꯥꯗꯤ ꯋꯤꯟꯅꯔ ꯑꯣꯏꯔꯣꯏꯗꯅ ꯃꯤ ꯇꯔꯥꯗꯤꯋꯤꯟꯅꯔ ꯑꯣꯏꯔꯣꯏꯗꯅ ꯑꯗꯨꯅ ꯄꯦꯟꯁ ꯐꯖꯕ ꯃꯤ ꯇꯔꯥꯍꯜꯂꯅꯤ ꯏꯁꯇꯦꯠ ꯑꯃꯨꯛ ꯔꯤꯄ꯭ꯔꯖꯦꯟ ꯇꯧꯅꯤ ꯏꯁꯇꯦ
ꯑꯣ
ꯑꯗꯨꯒ ꯑꯃꯨꯛ ꯑꯗꯨꯗꯒꯤ ꯑꯃꯨꯛ ꯈꯦꯂꯣ ꯏꯟꯗꯤꯌꯥ ꯀꯩꯀꯥ ꯆꯠꯕ
ꯑ
ꯑꯗꯨꯅꯤ ꯍꯧꯖꯤꯛꯇꯛ ꯄ ꯂꯩꯔꯤꯁꯦ
ꯄ꯭ꯔꯦꯛꯇꯤꯁꯇꯤ ꯀꯌꯥꯝ ꯇꯧꯔꯕ ꯑꯗꯨꯗꯤ ꯆꯠꯄꯒꯦ ꯕ꯭ꯔꯤꯇꯤꯁꯇꯤ ꯀꯌꯥꯝ ꯇꯧꯔꯒꯦꯕ ꯆꯠꯄꯒꯦ
ꯄꯇꯁ ꯑꯗꯨꯝ ꯅꯨꯅꯨꯡꯃꯤꯗꯥꯡ ꯋꯥꯏꯔꯝ ꯉꯥꯏꯍꯥꯛ ꯉꯥꯏꯍꯥꯛ ꯆꯠꯂꯤ ꯋꯥꯋꯥꯛꯀꯤꯡꯁ ꯇꯧꯕꯅꯤ ꯉꯝꯗ꯭ꯔꯦꯗꯥꯏꯅꯤꯅ ꯑꯗꯨꯅ
ꯗꯥꯏꯠ ꯐꯖꯗꯕꯒꯤ ꯉꯝꯗ꯭ꯔꯦꯕ
ꯐꯖꯕꯅꯤꯅ ꯀꯃꯥꯏꯅ ꯀꯩꯅꯣ ꯇꯧꯔꯨꯅꯤ
ꯍꯣꯏ ꯇꯥꯏꯁꯨ ꯃꯔꯑꯣꯅꯤ
ꯊꯕꯤꯗꯤ ꯁꯥꯟꯅꯕ꯭ꯔꯣ ꯌꯥꯔꯣꯏꯗꯕ ꯗꯥꯏꯠ ꯐꯖꯗꯕꯅꯤꯅ
ꯑꯣ
ꯏꯇꯈꯣꯏ ꯃꯤ ꯀꯌꯥ ꯆꯔꯤꯅꯣ
ꯑꯩꯈꯣꯏ ꯍꯧꯖꯤꯛꯄꯨꯗꯤ ꯑꯍꯨꯝꯇꯪ ꯆꯥꯏꯗ
ꯂꯥꯏꯔꯤꯛ ꯇꯝꯕ ꯃꯥꯁꯇꯔ ꯂꯣꯏꯁꯟꯅꯔꯦ ꯃꯈꯥ ꯇꯥꯕ ꯍꯧꯖꯤꯛ ꯑꯦꯛꯖꯥꯝ ꯊꯥꯕꯩ ꯀꯟ ꯇꯧꯅꯔꯤ
ꯑꯦꯛꯖꯥꯝꯁꯦ ꯃꯥꯏ ꯃꯥꯏ ꯑꯄꯥꯝ ꯑꯄꯥꯝꯕ ꯂꯥꯏꯟꯗ ꯆꯠꯅꯈꯤ ꯇꯥꯕꯅꯤ ꯁꯤꯗꯤꯗꯤ
ꯗ
ꯑꯩ ꯑꯦꯛꯖꯥꯝ ꯈꯔ ꯊꯥꯒꯦꯅ ꯈꯜꯂꯤ ꯂꯥꯏꯔꯤꯛ ꯈꯔ ꯈꯔ ꯌꯦꯡꯉꯤ
ꯀꯔꯤ ꯑꯦꯛꯖꯝ ꯑꯅꯤ ꯀꯔꯤ ꯑꯦꯛꯖꯥꯃꯤꯠꯇꯥꯡ ꯊꯥꯗꯣꯏꯕꯕꯣ ꯀꯔꯤ ꯑꯦꯛꯖꯥꯝ